ꯄꯥꯏꯔꯕ
ꯎꯝ
ꯌꯥꯈ꯭ꯔꯕꯁꯦ
ꯑꯍꯨꯝ ꯕꯧ ꯇꯥꯗꯔꯤ
ꯌꯥꯒ꯭ꯔꯥꯕꯣ ꯁꯦꯝꯕ
ꯌꯥꯗꯦ ꯑꯦꯠ ꯋꯥꯆꯞ ꯆꯪꯉꯦꯟ ꯈꯜꯂꯁꯦꯕꯀꯣ
ꯎꯝ
ꯑꯗꯨꯗ ꯑꯦꯞꯁ ꯑꯃ ꯍꯥꯟꯅ ꯂꯥꯛꯄ ꯋꯥꯆꯞꯇꯨꯗ ꯅꯝꯕꯗꯅꯦ ꯑꯦꯞꯁ ꯑꯃ ꯍꯥꯟꯅ ꯂꯥꯛꯑꯦ ꯑ ꯑꯦꯞꯇ ꯑꯃ ꯍꯥꯟ ꯂꯥꯛꯑꯦꯌꯣ ꯑꯕꯗꯥꯏꯁ ꯂꯥꯛꯑꯦꯕ ꯑꯗꯨ ꯀꯨꯃꯥꯢ ꯁꯦꯃꯦ
ꯀꯩꯅꯣꯝꯃ ꯌꯥꯎꯔꯝꯃꯅꯤꯌꯦ ꯍꯥꯏꯗꯤ ꯑ ꯐꯥꯏꯜ ꯑꯃ ꯌꯥꯎꯔꯝꯒꯅꯦ ꯃꯅꯨꯡꯗ
ꯎꯝ
ꯃꯁꯛ ꯈꯪ ꯃꯁꯛ ꯈꯪꯗꯕ ꯐꯥꯏꯜ ꯑꯃ ꯄꯦꯖꯇꯨꯗꯒꯤ ꯗꯥꯎꯟꯂꯣꯗ ꯇꯧꯔꯒ ꯑꯉꯥꯡꯅ ꯀꯩꯅ ꯗꯥꯎꯂꯣꯠ ꯇꯧꯁꯤꯜꯂꯒ ꯌꯥꯎꯁꯜꯂꯒ ꯃꯅꯨꯡꯗ ꯂꯩꯔꯝꯒꯅꯦꯕ
ꯂꯩꯔꯝꯃꯅꯤꯕ
ꯕꯥꯢꯔꯁ ꯀꯨꯝꯕ ꯑꯃ ꯎꯝ
ꯑ ꯑꯗꯨꯅꯦꯕ ꯂꯩꯔꯤꯁꯦ ꯑꯗꯨꯏꯅꯦꯕ ꯌꯥꯗ꯭ꯔꯤꯁꯦ ꯑꯗꯣ ꯀꯃꯥꯏ ꯁꯦꯝꯗꯣꯏꯅꯣ ꯈꯪꯗꯦꯕ
ꯊꯤꯗꯣꯛꯀꯗꯕ ꯐꯥꯏꯜꯗ ꯆꯪꯉꯒ
ꯀꯥꯏꯗ ꯆꯪꯉꯕ ꯁꯦꯝꯗꯣꯏꯕ
ꯐꯥꯏꯜ ꯆꯪꯉꯣ ꯗꯨꯒ ꯐꯥꯏꯜꯗ ꯌꯥꯎꯕ꯭ꯔꯥ ꯌꯦꯉꯣ ꯑꯗꯨ ꯍꯥꯏꯗꯤ ꯀꯣꯏꯁꯟ ꯃꯥꯛꯀꯨꯝꯕ ꯌꯥꯎ ꯊꯥꯕ ꯐꯥꯏꯜꯒꯨꯝꯕ ꯌꯥꯎꯕ꯭ꯔ ꯌꯦꯉꯣ ꯏꯟꯁꯇꯣꯜ ꯇꯧꯗꯕꯤꯗ
ꯐꯥꯢꯜ ꯃꯦꯅꯦꯖꯔꯗꯨꯗ ꯆꯪꯉꯒ
ꯎꯝ
ꯍꯣꯏ ꯌꯦꯡꯉꯒꯦ
ꯑꯁ ꯐꯤꯔꯣꯟꯖꯤꯖꯨ ꯁꯦꯠꯉꯥꯏ ꯁꯦꯉꯥꯏ ꯑꯝꯇ ꯂꯩꯇ꯭ꯔꯦ
ꯄꯨꯡ ꯀꯌꯥꯗꯅꯣ ꯖꯠꯇꯣꯏꯖꯦ
ꯏꯝꯐꯣꯟ ꯇꯧꯔ ꯍꯥꯡꯒꯤꯝꯅꯤ ꯂꯣꯏꯁꯜꯂꯒꯦ ꯇꯧꯔꯤꯑꯅ ꯍꯥꯏꯔꯛꯄ ꯄꯨꯡ ꯑꯍꯨꯝ ꯍꯥꯏꯅꯒꯤꯕ ꯅꯨꯡꯁꯥ ꯀꯜꯂꯦꯅ
ꯅꯣꯏꯅꯤ
ꯍꯣꯏꯅꯤ ꯑꯃꯅ ꯕꯣꯜꯒꯤꯗꯨꯁ ꯌꯥꯎꯍꯟ ꯎꯝ ꯅꯝꯕꯣꯜꯒꯤꯗꯨ ꯅꯝꯕꯣꯜ ꯆꯠꯀꯦ ꯇꯧꯕ
ꯎꯝ
ꯂꯥꯏꯟ ꯂꯧꯕ ꯉꯝꯗ꯭ꯔꯦ
ꯀꯥꯡ ꯅꯨꯃꯤꯠꯇꯨ ꯑꯣꯏꯟ ꯆꯥꯒꯦ ꯍꯥꯏꯗꯗꯅ
ꯑꯥ ꯀꯥꯡ ꯀꯨꯏꯗ꯭ꯔꯕꯣ
ꯁꯦꯔꯦꯒꯤ ꯃꯤ ꯉꯥꯇ ꯇꯥꯡ ꯇꯔꯥꯇꯔꯨꯛꯇ ꯀꯥꯡꯅꯦ
ꯇꯔꯥ ꯇꯔꯨꯛ
ꯃꯤꯅ ꯀꯥꯡ ꯃꯇꯝꯗ ꯆꯠꯅꯩ ꯍꯨꯝ
ꯄꯥꯕꯝ ꯂꯩꯇꯦꯍꯦ
ꯑꯦ ꯀꯥꯡꯗꯕꯨ ꯆꯥꯕꯝ ꯂꯩꯇꯦ ꯀꯔꯤ ꯍꯥꯏꯅꯣ
ꯀꯗꯥꯏ ꯆꯥꯔꯨꯇꯣꯏꯅꯣꯃꯤ
ꯅꯣꯏ ꯆꯥꯔꯤꯗꯣ ꯗꯨꯗꯖꯨ ꯆꯥꯕꯝ ꯂꯩꯗꯨꯗꯤ ꯆꯥꯕꯝꯗꯨꯅ ꯅꯣꯏ ꯆꯥꯗꯣꯏ ꯇꯧꯔꯤꯗꯣ ꯗꯨꯗꯖꯨ ꯆꯥ ꯌꯥꯏ ꯀꯔꯤ ꯍꯥꯏꯅꯣ ꯈꯪꯗꯦ
ꯊꯦꯡꯉꯗꯤ ꯍꯥꯡꯗꯦ ꯍꯥꯏꯕꯅꯤ ꯈꯣꯏ ꯆꯥꯐꯝꯗꯤ ꯃꯐꯝ ꯍꯧꯇꯣꯈ꯭ꯔꯦ
ꯀꯥꯡꯁꯦ ꯌꯥꯝ ꯆꯤꯛꯅꯤꯡꯕ꯭ꯔꯥ ꯈꯪꯗꯦꯗ
ꯈꯣꯡꯉꯤꯍꯦ ꯀꯅꯥꯅꯣ ꯑꯇꯣꯞꯄ ꯑꯦꯞ ꯁꯤꯖꯤꯟꯅꯕꯗꯤ ꯌꯥꯕ꯭ꯔꯥ
ꯕꯦꯛ ꯆꯠꯂꯒ
ꯏꯁꯇꯦꯗꯁ ꯀꯩꯀꯥ ꯌꯦꯡ ꯌꯥꯕ꯭ꯔꯣ
ꯌꯥꯏ ꯀꯩꯗꯧ ꯌꯥꯗꯅꯤꯒꯦ
ꯁꯥꯎꯟ ꯇꯥꯏꯅꯦ
ꯀꯔꯤ ꯁꯥꯎꯟ ꯇꯥꯏꯕ
ꯏꯁꯇꯦꯇꯁꯀꯤ ꯁꯥꯎꯟꯗꯣ
ꯑꯩꯅ ꯌꯥꯝ ꯌꯦꯡꯕꯅꯤꯅ
ꯅꯠꯇꯦ ꯑꯩꯒꯤꯗꯣ ꯇꯥꯏ ꯍꯥꯏꯕ ꯀꯣꯜ ꯀꯣꯜ ꯑꯃꯗꯨꯗꯗꯤ ꯇꯥꯗꯕ ꯌꯥꯎꯋꯤꯗꯅ
ꯎꯝ
ꯑꯩꯅ ꯃꯃꯤꯡ ꯄꯟꯒꯅꯨ ꯍꯥꯏꯔ ꯃꯃꯤꯡ ꯄꯜꯂꯏ
ꯅꯪꯅ ꯅꯠꯇ꯭ꯔꯣ ꯅꯪꯅ ꯄꯜꯂꯤ ꯅꯠꯇ꯭ꯔꯣ
ꯅꯪꯅꯅꯦ ꯄꯟꯈ꯭ꯔꯤꯗꯣ ꯍꯧꯔꯛꯄꯗ ꯊꯥꯒꯤ ꯉꯥꯡꯅꯕꯗ ꯑꯗꯨ ꯆꯪꯕꯗ ꯑꯗꯨ ꯊꯣꯛꯂꯛꯑꯦꯅ ꯄꯟꯗꯕꯅꯦ
ꯑꯇꯣꯞꯄꯗꯤ ꯌꯥꯔꯝꯅꯤ ꯍꯥꯏꯗꯤ ꯍꯧꯖꯤꯛ ꯁꯤꯖꯤꯟꯅꯔꯤꯕꯁꯦ ꯌꯥꯔꯝꯃꯣꯏ ꯌꯥꯗꯦ ꯍꯥꯏꯕꯅꯦꯃꯤ
ꯑꯇꯣꯞ ꯑꯇꯣꯞꯄꯒꯤ ꯃꯔꯝꯗ ꯉꯥꯡꯅꯕ ꯌꯥꯗꯦ ꯍꯥꯏꯁꯤꯗꯤ
ꯈꯪꯗ꯭ꯔꯦ ꯑꯗꯨ ꯌꯧꯁꯜꯂꯛꯑꯗꯤ ꯑꯩꯁꯨ
ꯑꯗꯨ ꯅꯪꯉꯣꯟꯗ ꯍꯥꯏꯔꯒꯅ ꯑꯗꯨ ꯌꯧꯁꯤꯜꯂꯛꯑꯗꯤ ꯍꯥꯏꯕ
ꯅꯪꯅ ꯄꯜꯂꯛꯄꯗꯨꯏ ꯁꯥꯎꯕꯅꯦ ꯑꯩ ꯑꯇꯩꯒꯤ ꯍꯥꯏꯗꯦ ꯀꯩꯃꯇ
ꯑꯇꯣꯞꯄꯒꯤ ꯃꯁꯥꯒꯤꯗꯤ ꯄꯜ ꯄꯜꯂꯣ ꯄꯟꯒꯅꯨ ꯍꯥꯏꯗꯦ ꯑꯇꯣꯞꯄꯒꯤꯅꯤ ꯄꯟꯒꯅꯨ ꯍꯥꯏꯗꯣ
ꯑꯣ ꯑꯣꯏꯔꯝꯃꯅꯤ ꯑꯗꯨꯗꯤ ꯄꯟꯗ꯭ꯔ ꯂꯣꯏꯔꯦ
ꯀꯔꯦꯟ ꯑꯦꯐꯤꯌꯔꯁ ꯌꯥꯎꯗ꯭ꯔꯤ
ꯅꯪꯗꯤ ꯂꯣꯏꯁꯜꯂꯕ꯭ꯔ
ꯂꯣꯏꯁꯤꯟꯗ꯭ꯔꯤ ꯁꯤ ꯂꯣꯏꯔꯒ ꯂꯣꯏꯁꯜꯂꯅꯤ
ꯕ꯭ꯔꯦꯟꯗꯤ ꯃꯉꯥ ꯁꯨꯍꯟꯒꯤꯗꯣꯏꯔꯕ
ꯅꯠꯇꯦ ꯁꯤꯒꯤ ꯀꯣꯜꯁ
ꯎꯝ
ꯃꯈꯣꯜ ꯈꯣꯟꯖꯦꯜ ꯃꯌꯥꯝ ꯊꯣꯛꯏꯗ
ꯍꯤ ꯍꯤ ꯍꯤ ꯍꯤ ꯎꯝ ꯔꯤꯖꯦꯛ ꯆꯠꯇꯣꯔꯤꯕꯅꯤ ꯁꯣꯏꯗꯅ
ꯕꯤꯠ ꯂꯩꯇꯦꯕ ꯗꯥꯎ ꯈ꯭ꯋꯥꯏ ꯌꯥꯗꯕ ꯑꯩ ꯂꯩꯔꯦ
ꯗꯥꯎ ꯌꯥꯗꯕꯩ ꯋꯥꯗꯤ ꯑꯩꯁꯨ ꯌꯥꯗꯦ ꯑꯌꯦꯠ ꯑꯄꯟꯖꯤꯗ ꯗꯨꯝ ꯌꯦꯠꯅꯕꯁꯦ ꯑꯗꯨꯝ ꯂꯩꯕ ꯅꯪ
ꯀꯩꯗꯧꯔ ꯐꯅꯤ
ꯐꯣꯟꯗ ꯌꯦꯡꯉꯣ ꯌꯥꯝ ꯊꯣꯛꯄꯅꯤ
ꯉꯁꯤ ꯗꯦꯠ ꯀꯌꯥꯅꯣ ꯗꯦꯠ ꯁꯤꯛꯁ ꯍꯣꯔꯦꯟꯗꯤ ꯄꯨꯡ ꯕꯥꯔꯣ ꯃꯈꯥꯏꯗꯅꯤꯅꯦ ꯃꯦꯁ ꯂꯩꯔꯤꯁꯦ
ꯀꯔꯤ ꯃꯦꯁ
ꯋꯥꯔꯜ ꯀꯞ
ꯀꯔꯤ ꯀꯔꯤ ꯀꯅꯥ ꯀꯅꯥ
ꯄꯣꯔꯇꯨꯒꯜꯒ ꯁ꯭ꯄꯦꯟꯒ ꯀꯛ ꯀꯛ ꯅꯍꯥꯟꯒꯤ ꯄꯩꯁꯥꯒꯤ ꯆꯥꯟꯗꯤ ꯆꯞꯄꯤ
ꯈꯪꯉꯦ
ꯄꯩꯁꯥ ꯄꯩꯁꯥ ꯑꯣꯟꯕ ꯌꯥꯏ ꯇꯧꯕꯗꯨ ꯀꯃꯥꯏ ꯇꯧꯈ꯭ꯔ ꯖꯥꯠꯅꯣ
ꯑꯗꯣ ꯑꯗꯨꯏ ꯅꯨꯄꯥꯗꯣ ꯄꯨꯂꯤꯁꯅ ꯐꯥꯒ꯭ꯔꯦ ꯍꯥꯏꯃꯤ ꯍꯥꯥꯎ ꯎꯝ ꯂꯨꯄꯥ ꯑꯗꯨꯒꯤꯗꯣ ꯆꯥꯟꯗꯤꯒꯤꯗꯣ ꯄꯩꯁꯥ ꯑꯃꯅ ꯂꯤꯁꯤꯡ ꯇꯔꯥ ꯃꯉꯥꯒ ꯑꯣꯟꯅ ꯌꯥꯅꯤ ꯍꯥꯏꯕ ꯑꯗꯨꯊꯣ ꯌꯥꯕ꯭ꯔ ꯌꯥꯗꯕ꯭ꯔꯩꯗꯤ ꯈꯪꯗꯦ
ꯎꯝ ꯌꯥ ꯌꯥꯔꯝꯃꯣꯏꯗ
ꯌꯥꯔꯝꯃꯣꯏ ꯑꯍꯥꯟꯕ ꯐꯪꯕ ꯑꯍꯥꯟꯕ ꯇꯧꯒꯤꯕ ꯃꯤꯗꯨꯅ ꯃꯗꯥꯎ ꯌꯥꯔꯝꯃꯅꯤ ꯑꯍꯥꯟꯕ ꯐꯪꯕꯗꯅ
ꯂꯩꯗꯤ ꯂꯩꯔꯝꯒꯅꯤ ꯍꯥꯟꯅ ꯗꯨꯀꯥꯟ ꯇꯧꯔꯝꯕꯒꯤ ꯍꯣꯏꯒꯤ
ꯈꯣꯏꯁꯨ ꯂꯩ
ꯑꯁ ꯏꯝ ꯃꯦꯒꯥꯖꯤꯟ ꯃꯦꯒꯥꯖꯤꯟ ꯀꯔꯦꯟ ꯑꯦꯐꯤꯌꯔꯁꯀꯤ ꯃꯦꯒꯖꯤꯟ ꯊꯣꯛꯑꯦ ꯂꯩꯗꯣꯏꯅꯤꯁꯦ ꯍꯥꯞ
ꯂꯨꯄꯛ ꯑ ꯂꯨꯄꯥ ꯀꯌꯥ
ꯉꯔꯥꯡ ꯂꯣꯟꯁ ꯇꯧꯕꯅꯦ ꯀꯌꯥꯅꯣ ꯈꯪꯗꯦ ꯚꯤꯗꯤꯑꯣ ꯑꯃ ꯊꯥꯒꯠꯂꯛꯑꯦ
ꯄꯩꯁꯥ ꯇꯥꯎ ꯍꯥꯏꯔꯤ ꯀꯃꯦꯟꯗ
ꯂꯨꯄꯥ ꯀꯌꯥ ꯄꯤꯕ
ꯔꯪꯗꯦ ꯕꯤꯗꯤꯑꯣ ꯌꯦꯡꯉ ꯍꯥꯏꯔꯛꯀꯦ ꯀꯗꯥꯏꯗ ꯐꯪꯉꯤ ꯑ ꯋꯥꯟ ꯑꯥꯏꯠꯇꯤ ꯐꯥꯏꯞ ꯋꯥꯟ ꯑꯥꯏꯠꯇꯤ ꯐꯥꯏꯞ ꯊꯥꯏ ꯍꯥꯏꯔꯤ ꯆꯥꯝꯃꯒ ꯃꯔꯤꯐꯨ ꯃꯉꯥ ꯆꯥꯝꯃꯒ ꯃꯔꯤꯐꯨꯇꯔꯥꯃꯉꯥ ꯑ ꯆꯅꯤꯒ ꯃꯔꯤ ꯊꯥꯕꯁꯨ ꯌꯥꯎꯋꯦ ꯍꯥꯏ
ꯇꯅꯤꯒ ꯃꯔꯤ
ꯎꯝ ꯇꯥꯡꯉꯤ ꯁꯤꯗꯤ
ꯄꯦꯁ ꯀꯌꯥꯗ ꯑꯩꯁꯨ ꯎꯗꯦ
ꯄꯦꯁ ꯌꯥꯝꯃꯝꯒꯅꯤ ꯄꯦꯁ ꯆꯅꯤꯃꯨꯛ ꯑꯣꯏꯔꯝꯒꯅꯤ ꯍꯤꯟꯗꯤꯗ ꯇꯠꯈꯤꯗꯧꯔꯦ ꯑꯩ ꯏꯔꯨꯖꯔꯨꯒꯤꯒꯦ ꯇꯠꯈ꯭ꯔꯗꯤ